ꯇꯥꯏ
ꯑꯁ ꯍꯧꯖꯤꯛ ꯐꯥꯎ ꯃꯩꯗꯣ ꯂꯥꯛꯇ꯭ꯔꯤꯌꯦꯗ ꯌꯥꯝ ꯃꯝꯃꯦ
ꯑꯁ ꯌꯥꯝ ꯃꯝꯃꯁꯦ ꯍꯩꯅꯗꯕꯅꯦꯍꯦ
ꯍꯩꯅꯗꯤ ꯁꯤꯡꯕ ꯑꯗꯨ ꯎꯝ ꯃꯩ ꯃꯩ ꯂꯥꯛꯇꯕꯁꯨ ꯏꯪꯗꯤ ꯏꯪꯉꯦꯀꯣ
ꯍꯣꯏ ꯈꯔ ꯅꯨꯡꯉꯥꯏꯕꯅꯦ ꯌꯥꯝ ꯁꯥꯗꯕꯅꯦꯕ
ꯑꯣ
ꯃꯣꯏꯒꯤ ꯕꯎꯗꯨꯅꯗꯤ ꯑꯃꯔꯣꯝꯗꯗꯤ ꯁꯥꯕꯅꯦꯕ ꯑꯃꯔꯣꯝꯗ ꯍꯥꯏꯔꯗꯤ ꯑꯁꯦꯡꯕ
ꯎꯝ ꯑꯩꯈꯣꯏꯒꯤ ꯂꯩꯀꯥꯏꯗ ꯀꯩꯗ ꯗꯧꯕꯩꯔ ꯈꯪꯗꯦ ꯃꯣꯏꯁꯦ
ꯑꯗꯨꯅꯗꯤ ꯑꯗꯨꯝ ꯂꯥꯛꯀꯅꯤꯗ ꯁꯣꯏꯗꯕꯤꯗꯀꯣ
ꯑꯗꯨꯕꯨ ꯑꯁꯤꯗꯗꯤꯀꯣ ꯊꯦꯡ ꯊꯦꯡꯅ ꯂꯥꯛꯄꯀꯣ
ꯃꯣꯏꯗꯣ ꯏꯟꯗꯛꯁꯟꯒꯨꯝꯕ ꯊꯣꯡꯕꯒꯤ ꯀꯩꯅꯣ ꯃꯨꯊ ꯃꯨꯊꯠꯄ꯭ꯔꯣ
ꯑꯣꯏꯔꯝꯃꯣꯢꯗ
ꯑ
ꯑꯁꯤ ꯑꯩꯈꯣꯏꯅ ꯑꯩꯈꯣꯏꯒꯤ ꯂꯩꯀꯥꯏꯗ ꯑꯗꯨꯝ ꯃꯩꯗꯣ ꯑꯗꯨꯝ ꯃꯨꯠꯄꯅꯦ
ꯕꯤꯜꯒꯨꯝꯕ ꯁꯥꯕꯒꯤ ꯀꯩꯁꯨ ꯀꯥꯏꯕ ꯂꯩꯇꯦꯗꯀꯣ
ꯎꯝ ꯕꯤꯜ ꯂꯣꯏꯕꯒꯤ ꯅꯠꯇꯦ ꯀꯩꯅꯣ ꯑꯁꯤ ꯑꯩꯈꯣꯏꯒꯤ ꯂꯩꯀꯥꯏꯗ ꯃꯤ ꯂꯣꯏꯅꯒꯤꯅꯦꯕ ꯃꯨꯠꯄꯗꯣ ꯅꯣꯡ ꯆꯨꯕꯣ
ꯅꯣꯡ ꯆꯨꯗꯦ ꯇꯥꯕ꯭ꯔꯥ
ꯎꯝ
ꯑꯩ ꯐꯦꯟ ꯃꯈꯥꯗꯨꯗ ꯑꯗꯨꯨꯝꯕꯩꯅꯤ ꯅꯣꯏ ꯅꯣꯏꯅ ꯀꯣꯝꯂꯥꯁꯨ ꯂꯩꯀꯣ ꯌꯨꯝ ꯌꯨꯝ ꯌꯨꯝꯒꯤ ꯐꯥꯔꯝꯗ
ꯑꯩꯈꯣꯏꯒꯤ ꯌꯨꯝꯗ
ꯄ ꯐꯥꯔꯝꯗ
ꯎꯝ
ꯆꯝꯄ꯭ꯔꯥꯁꯨ ꯂꯩꯕ꯭ꯔꯥ
ꯆꯝꯄ꯭ꯔꯥꯗ ꯍꯣꯏ
ꯑꯩ ꯆꯝꯄ꯭ꯔꯥ ꯂꯩꯅꯤꯡꯉꯦ ꯅꯣꯏꯒꯤꯗꯣ ꯆꯥꯎꯕ꯭ꯔꯥ
ꯑ ꯏꯅ ꯍꯥꯎꯗ ꯅꯍꯥꯟꯅꯤ ꯍꯥꯎꯕꯅꯦꯕꯀꯣ ꯑꯗꯣ ꯍꯧꯖꯤꯛꯀꯥꯟꯗ ꯃꯍꯤꯗꯣ ꯂꯩꯇ꯭ꯔꯦꯕ ꯑ ꯆꯝꯄ꯭ꯔꯥꯁꯦ ꯌꯥꯝ ꯐꯠꯇꯦꯀꯣ
ꯑꯁ ꯃꯍꯤ ꯂꯩꯗꯕꯗꯤ ꯍꯥꯎꯗꯦꯗ ꯍ
ꯅꯍꯥꯟꯗꯤ ꯃꯍꯤꯗꯣ ꯌꯥꯝ ꯌꯥꯎꯕꯅꯦꯕꯀꯣ ꯀꯩꯅꯣ ꯑꯍꯥꯟꯕ ꯃꯇꯝꯗꯗꯤ ꯑꯗꯨ ꯍꯧꯖꯤꯛꯁꯦ ꯆꯍꯤ ꯑꯃ ꯑꯅꯤ ꯑꯗꯨ ꯑꯣꯏꯔꯗꯤ ꯑꯣꯏꯔꯕꯅꯦ ꯑꯗꯨꯒꯤ ꯃꯍꯩꯗꯨ ꯌꯥꯝꯗ꯭ꯔꯦꯕ ꯑꯗꯨꯕꯨ ꯌꯥꯝ ꯄꯤꯛꯑ ꯌꯥꯏꯌꯦ ꯆꯥꯕ ꯌꯥꯗ꯭ꯔꯤ ꯌꯥꯏꯌꯦ
ꯑꯣ ꯀꯔꯝꯕ ꯃꯇꯝꯗ ꯆꯥꯕ ꯌꯥꯕꯅꯦ ꯆꯝꯄ꯭ꯔꯥꯁꯦ
ꯍꯈꯣꯏ ꯑꯩꯈꯣꯏꯒꯤꯗꯤꯀꯣ ꯈꯔ ꯊꯦꯡꯗꯤ ꯊꯦꯡꯕꯅꯤ ꯗꯤꯁꯦꯝꯕꯔ ꯖꯅꯋꯥꯔꯤ ꯑꯗꯨ ꯃꯇꯝꯗ ꯑꯣꯏꯔꯝꯅꯤ ꯑꯩꯈꯣꯏꯒꯤꯗꯣ
ꯑꯣ ꯑꯩꯈꯣꯏꯁꯨ ꯃꯩ ꯃꯨꯠꯈ꯭ꯔꯦ ꯍꯧꯖꯤꯛꯅ
ꯍꯛ ꯂꯒꯅꯤꯗ
ꯅꯨꯛ ꯂꯥꯛꯇꯧ ꯃꯥꯜꯅꯤ ꯍꯣꯏ ꯍꯣꯏ ꯅꯣꯡꯗꯤ ꯆꯨꯗꯦ ꯉꯁꯤꯗꯤ
ꯅꯨꯡꯁꯥ ꯁꯥꯕ꯭ꯔꯗꯣ
ꯅꯨꯡꯁꯥꯁꯨ ꯁꯥꯔꯦ ꯅꯣꯡꯁꯨ ꯆꯨꯗꯦ
ꯎꯝ
ꯀꯅ ꯑ ꯅꯨꯡꯊꯤ ꯑꯗꯨꯗꯤ ꯈꯔ ꯅꯨꯡꯁꯥ ꯈꯔ ꯁꯥꯎꯅꯤ ꯌꯥꯝ ꯁꯥꯕ ꯑꯣꯏꯗꯕꯀꯣ
ꯎꯝꯝ ꯑꯩꯈꯣꯏꯒꯤ ꯊꯕꯛ ꯃꯐꯝꯗꯁꯨ ꯅꯨꯡꯁꯥ ꯉꯁꯥꯏ ꯀꯩꯅꯣ ꯑꯃꯔꯗꯤ ꯅꯨꯡꯁꯥꯗꯨ ꯌꯥꯝ ꯁꯥꯔꯒ ꯂꯩꯔꯝꯃꯦ ꯑꯗꯨ ꯃꯄꯥꯟ ꯍꯣꯏꯗꯤ ꯃꯄꯥꯟ ꯊꯣꯛꯇꯕꯒꯤꯀꯣ
ꯎꯝ
ꯑ ꯎꯗꯤ ꯎꯕ ꯑꯗꯨ ꯃꯃꯥꯟꯅꯦꯩ ꯊꯧꯗꯕ
ꯅꯣꯏꯗꯣ ꯃꯤ ꯀꯌꯥ ꯃꯤ ꯀꯌꯥ ꯊꯕꯛ ꯇꯧꯕ꯭ꯔꯥ
ꯑꯩꯒꯤ ꯏꯅꯥꯎꯅꯨꯄꯤꯒ ꯑꯁꯤ ꯃꯄꯨ ꯑꯅꯤ ꯑꯁꯤ ꯈꯛꯇꯪꯅꯤ ꯃꯤ ꯃꯔꯤ
ꯌꯥꯝ ꯅꯨꯡꯉꯥꯏꯔꯝꯗꯧ ꯃꯥꯜꯂꯦ
ꯅꯨꯡꯉꯥꯏꯕꯅꯦ ꯅꯨꯡꯉꯥꯏꯌꯦ ꯍꯣꯏ ꯃꯣꯏꯗꯣ ꯃꯤ ꯌꯥꯝ ꯐꯩꯌꯦꯕꯀꯣ
ꯎꯝ
ꯆꯥꯛ ꯌꯦꯟꯁꯥꯡꯁꯨ ꯑꯗꯨꯝ ꯄꯤꯕꯅꯦ ꯅꯨꯡꯊꯤꯟꯗ ꯑꯗꯨꯒꯤ ꯅꯨꯡꯉꯥꯏꯌꯦ
ꯍ ꯆꯥꯛꯒꯤ ꯌꯦꯟꯖꯥꯡꯒꯨꯝꯕꯁ ꯄꯤꯈ꯭ꯔꯗꯤ ꯑꯁ ꯌꯥꯝ ꯂꯥꯝꯒꯅꯤꯅ ꯅꯨꯡꯉꯥꯏꯇꯦꯗ
ꯎꯝ
ꯅꯍꯥꯟꯋꯥꯏꯣ ꯏꯕꯥꯅꯤꯅ ꯇꯧꯕ ꯊꯕꯛꯇꯣ ꯅꯤꯡꯁꯤꯡꯕ꯭ꯔꯥ
ꯇꯥꯦ ꯌ ꯊꯕꯗꯣ
ꯅꯤꯡꯁꯤꯡꯉꯦꯀꯣ
ꯎꯝ ꯅꯨꯃꯤꯠ ꯑꯃ ꯑꯅꯤ ꯈꯛꯇ ꯆꯠꯄꯗꯣ ꯑꯩꯦ
ꯑꯣ ꯑꯗꯨꯗꯣ ꯀꯩꯅꯣ ꯃꯣꯏ ꯑꯩꯈꯣꯏ ꯕꯣꯁ ꯈꯣꯏꯁꯦ ꯅꯨꯡꯇꯤꯒꯤ ꯑꯗꯨꯝ ꯂꯟꯁꯀꯤ ꯄꯤꯌꯣ ꯄꯤꯌꯣ ꯍꯥꯏꯔ ꯃꯣꯏ ꯃꯥꯗꯣ ꯆꯥꯛ ꯆꯥꯗꯕꯤꯗꯁꯨ ꯑꯗꯨꯝ ꯍꯟꯕ ꯅꯨꯃꯤꯠ ꯂꯩꯕꯅꯦ ꯑꯗꯨꯒꯨꯝꯕꯗꯣ ꯌꯥꯝ ꯋꯥꯏꯑꯦꯕ ꯑꯩꯈꯣꯏꯗꯤꯀꯣ
ꯎꯝ
ꯄꯨꯣꯛꯍꯟꯗꯕꯒꯤ
ꯍꯧꯖꯤꯛ ꯑꯩ ꯊꯕꯛ ꯇꯧꯕꯗꯣ
ꯎꯝ
ꯀꯩꯅꯣ ꯑꯣꯇꯣ ꯕꯔꯥꯒꯤꯁꯨ ꯄꯤꯔꯤꯌꯦ ꯃꯣꯏꯗꯣ
ꯎꯝ
ꯑꯗꯨꯒ ꯑꯩꯈꯣꯏ ꯀꯩꯅꯣ ꯑꯣꯇꯣ ꯄꯥꯔꯀꯤꯡ ꯐꯥꯎꯁꯨ ꯊꯤꯟꯁꯨ ꯊꯤꯟꯕꯤꯌꯦ
ꯑꯣ
ꯆꯥꯛ ꯌꯦꯟꯁꯥꯡꯁꯨ ꯄꯤꯌꯦ ꯅꯨꯡꯉꯥꯏꯇꯕꯗꯤ ꯅꯠꯇꯦꯀꯣ ꯅꯨꯡꯉꯥꯏꯗꯤ ꯅꯨꯡꯉꯥꯏꯌꯦꯦꯗ
ꯌꯥꯝ ꯅꯨꯡꯉꯥꯏꯖꯅꯗꯤ
ꯎꯝ
ꯃꯣꯏꯅ ꯊꯤꯟꯕꯤꯔꯗꯤꯀꯣ ꯑꯃꯨꯛ
ꯑ ꯑꯩꯈꯣꯏꯅ ꯈꯔ ꯑꯩꯅ ꯑꯩꯅ ꯅꯨꯄꯤꯁꯨ ꯈꯔ ꯂꯥꯞꯅ ꯂꯩꯌꯦ ꯑꯩꯁꯨ ꯈꯔ ꯂꯥꯞꯅ ꯂꯩ ꯑꯗꯨꯒꯤꯅꯦꯕ ꯑ ꯑꯣ ꯀꯦꯩꯅꯣ ꯉꯁꯥꯏꯁꯨ ꯑꯩꯈꯣꯏ ꯆꯠꯂꯝꯗꯥꯏꯗꯁꯨ ꯃꯤ ꯂꯥꯛꯇꯤ ꯂꯥꯛꯑꯝꯕꯅꯦꯕꯀꯣ ꯑꯗꯨꯕꯨ ꯑꯩꯈꯣꯏꯅꯤꯗꯣ ꯊꯦꯡꯈ꯭ꯔꯅꯤ ꯍꯥꯏꯕꯒꯤ ꯂꯥꯛꯄꯅꯦ ꯑꯗ ꯅꯥꯔꯀꯥꯟꯗ ꯑꯣꯇꯣꯗꯣ ꯌꯥꯝꯗ꯭ꯔꯦꯕ ꯑꯩꯈꯣꯏꯒꯤ ꯄꯥꯔꯀꯤꯡꯗꯨꯀꯣ ꯃꯥꯅꯦ ꯈꯛꯇ ꯉꯥꯏꯔꯤꯕ
ꯑꯁ ꯐꯖꯅ ꯈꯣꯡꯉꯦ ꯍꯧꯖꯤꯛ ꯇꯥꯕ ꯈꯣꯡꯕꯗꯣ
ꯎꯝ ꯃꯣꯏꯒꯤ ꯃꯇꯝꯅꯤꯅꯀꯣ ꯈꯣꯡꯕꯗꯅꯨꯡ ꯍꯥꯏꯔꯁꯨ ꯌꯥꯔꯣꯏꯗ꯭ꯔꯥ ꯌꯥꯔꯣꯏ ꯑꯗꯨꯗꯤ ꯍꯌꯦꯡ ꯌꯨꯝꯗ ꯂꯩꯔꯤꯅꯤꯀꯣ
ꯑꯩ ꯍꯌꯦꯡ ꯃꯊꯛꯇ ꯀꯥꯒꯗ꯭ꯔꯥ ꯈꯪꯗꯦ
ꯀ꯭ꯁꯂꯤꯒꯤ ꯈꯣꯡꯅꯥꯏ ꯍꯥꯏꯔꯒ
ꯉꯁꯤꯗꯤ ꯉꯁꯤꯗꯤ ꯐꯕꯒꯤ
ꯑꯗꯨ ꯍꯥꯏꯔꯒ ꯅꯣꯏ ꯂꯩꯀꯥꯏꯒꯤ ꯑꯩ ꯅꯣꯏ ꯂꯩꯀꯥꯏꯒꯤ ꯂꯩꯁꯥꯕꯤ ꯑꯅꯤꯗꯣ ꯊꯔꯣꯏꯒꯨꯝꯕ ꯆꯠꯄ ꯃꯥꯜꯂꯦ ꯑꯩ ꯦꯁꯇꯦ ꯇꯥꯁꯗ
ꯃꯣꯏꯗꯣ ꯍꯣꯏ ꯂꯧꯗꯀꯣ ꯍꯤꯗꯥꯛ ꯀꯥꯞꯅꯤꯡꯉꯥꯏ ꯆꯠꯂꯤ ꯍꯥꯏꯌꯦꯕꯅꯤ
ꯃꯣꯏ ꯑꯅꯤꯅ ꯀꯥꯞꯄ
ꯎꯝ
ꯃꯣꯏꯒꯤ ꯂꯧꯗꯣ
ꯍꯣꯏ
ꯆꯤꯗꯥꯥꯛ ꯀꯥꯄ ꯍꯥꯏꯦ ꯑꯣ
ꯑꯃꯗꯨꯗꯤ ꯍꯤꯗꯥꯛ ꯀꯥꯞꯄ ꯍꯩꯕꯅꯦ ꯑꯩꯈꯣꯏ ꯌꯦꯡꯕꯗ ꯑꯩꯈꯣꯏ ꯌꯨꯝꯒꯤ ꯃꯅꯥꯛꯇ ꯂꯩꯕ ꯅꯨꯄꯤꯗ
ꯈꯖꯧꯗ꯭ꯔꯥ
ꯑꯗꯨꯗꯤ ꯌꯥꯝ ꯌꯥꯝ ꯍꯩꯌꯦ ꯑꯗꯣ
ꯑꯣ ꯃꯥꯕꯨ ꯄꯩꯁꯥ ꯄꯤꯔ ꯇꯧꯕ ꯑꯣꯏꯔꯝꯅꯦ ꯑꯗꯨꯗꯤ
ꯄꯩꯁꯥ ꯄꯤꯅꯤ ꯍꯥꯏꯌꯦ ꯆꯠꯁꯦ ꯍꯥꯏꯔꯒ ꯆꯠꯀꯅꯤ ꯍꯥꯏꯌꯦ ꯃꯥ ꯉꯁꯥꯏ ꯍꯥꯏꯕꯗꯨꯗꯤ ꯃꯥ ꯑꯃꯗꯣ ꯑꯃꯗ ꯆꯠ ꯀꯥꯞꯄ ꯍꯩꯗꯕꯒꯤ ꯆꯠꯁꯤ ꯍꯥꯏꯌꯦ ꯐ ꯆꯄꯅꯦ ꯍꯥꯏꯌꯦ
ꯑꯥ ꯃꯣꯏ ꯃꯣꯏꯗ ꯑꯩꯈꯣꯏ ꯂꯩꯇꯦ ꯍꯧꯖꯤꯛꯀꯥꯟ
ꯑꯥꯏꯗꯤ
ꯑꯣ
ꯅꯣꯏꯅ ꯃꯥ ꯃꯁꯥ ꯃꯁꯥꯒꯤ ꯊꯕꯛ ꯇꯧꯕ ꯃꯥꯜꯂꯦ
ꯎꯝ ꯌꯥꯝ ꯍꯩꯌꯦ ꯍꯤꯗꯥꯛ ꯀꯥꯞꯕꯒ ꯍꯤꯗꯥꯛ ꯀꯥꯞꯄꯁꯦ ꯏꯁꯥꯒꯤ ꯌꯥꯝ ꯐꯠꯇꯕꯅꯤꯒꯣ
ꯍꯣꯏ
ꯃꯣꯏꯒꯤ ꯂꯥꯎꯗꯨ ꯌꯥꯝ ꯐꯖꯈ꯭ꯔꯦꯅꯦ ꯌꯥꯝ ꯐꯠꯈ꯭ꯔꯕ ꯃꯥꯜꯂꯦ
ꯃꯣꯏ ꯐꯪꯁꯟꯒꯨꯝꯕ ꯇꯧꯕ ꯃꯥꯜꯂꯦ ꯂꯧ ꯂꯤꯡꯦ
ꯎꯝ ꯎꯝ ꯑꯗꯨꯒꯤ ꯀꯩꯅꯣ ꯂꯧ ꯑꯗꯨꯒꯤ ꯖꯒꯥ ꯑꯗꯨꯣꯏ ꯑꯗꯨꯒꯤ ꯖꯒꯥꯗꯣ
ꯎꯝ
ꯄꯝꯐꯦꯟ ꯉꯥꯛꯇꯅꯦ ꯑꯩꯈꯣꯏꯁꯨ ꯏꯆꯦꯈꯣꯏꯁꯨ ꯑꯗꯨꯒ ꯑꯇꯣꯞ ꯑꯇꯣꯞꯄ ꯈꯣꯏꯁꯨ ꯀꯣ
ꯅꯣꯏ ꯁꯣ ꯑꯗꯨꯗꯣꯏꯔꯣ
ꯎꯝ
ꯎ ꯃꯆꯦꯈꯣꯏꯒꯤꯗꯤ ꯈꯪꯉꯦꯅ ꯅꯆꯦꯈꯣꯏꯒꯤ ꯂꯧꯅ ꯊꯔꯣꯏ ꯂꯩꯕꯅꯤ ꯅꯍꯥꯟ ꯑꯩꯈꯣꯏ ꯈꯨꯜꯂꯝꯕꯅꯦ ꯄꯥꯝꯚꯦꯟ ꯇꯧꯗ꯭ꯔꯤꯉꯩꯗ ꯏꯁꯤꯡꯗꯣ ꯍꯥꯟꯅ ꯂꯩꯌꯦꯕ ꯃꯣꯏ ꯃꯣꯏꯒꯤ ꯂꯧꯗ
ꯑ ꯁꯤ ꯎꯝ ꯀꯩꯅꯣ ꯂꯧꯕꯨꯛ ꯂꯩꯕꯗꯣ ꯌꯨꯝ ꯁꯥꯔꯒ
ꯑꯥ
ꯑꯗꯨ ꯃꯅꯥꯛꯇꯅꯦꯕ ꯀꯩꯅꯣ ꯁꯣꯔꯣꯛ ꯃꯅꯥꯛꯇꯅꯦꯕ ꯑꯩꯈꯣꯏꯒꯤ ꯂꯧꯗꯣ
ꯌꯥꯝ ꯅꯨꯡꯉꯥꯏꯅꯦ ꯅꯣꯏꯗꯤ ꯑꯗꯨꯗ ꯑꯗꯨꯝ ꯅꯣꯏꯗ ꯂꯩꯕ ꯅꯨꯡꯉꯥꯏꯖꯦ ꯑꯗꯨꯗ ꯌꯨꯝ ꯁꯥꯔꯒ ꯂꯩꯔꯁꯨ ꯌꯥꯔꯅꯦ
ꯏꯁ ꯑꯩꯈꯣꯏꯒꯤ ꯅꯠꯇꯦ ꯃꯤꯒꯤꯅꯦ ꯃꯤꯒꯤ ꯑꯩꯈꯣꯏꯅ ꯂꯧ ꯇꯧꯔꯤ
ꯇꯣꯞ ꯂꯧ ꯇꯧꯕ ꯍꯣꯏ
ꯎꯝ ꯏꯆꯦ ꯈꯣꯏꯁꯨꯅꯦꯗ ꯏꯆꯦꯈꯣꯏꯁꯨ ꯃꯤ ꯃꯣꯏꯒꯤꯅꯦꯕ ꯆꯞ ꯃꯥꯟꯅꯩꯕ
ꯑꯣ ꯑꯗꯨ ꯑꯣꯏꯔꯣꯏꯒꯤꯅꯦꯕ ꯑꯗꯨꯒꯤ ꯂꯧ ꯆꯤꯡꯗꯣ ꯑꯗꯨꯒꯤ ꯖꯒꯥꯗꯣ ꯊꯥꯔꯣꯏꯅ ꯌꯥꯕ ꯃꯥꯜꯂꯦ
ꯌꯥꯝꯃꯤ ꯍꫭꯏ
ꯑꯗꯣ ꯑꯩꯗꯤ ꯅꯍꯥꯟꯋꯥꯏ ꯈꯪꯅꯦꯕ ꯑꯁꯤ ꯆꯍꯤꯗ ꯈꯪꯕꯅꯦꯕ ꯑꯩꯗꯤ ꯅꯍꯥꯟꯋꯥꯏ ꯁꯨꯆꯠ ꯆꯠꯇꯦ ꯑꯗꯨ ꯑꯗꯨꯒꯤ ꯃꯐꯝꯗ
ꯑꯣ
ꯑꯩꯈꯣꯏꯁꯦ ꯉꯥ ꯐꯥꯕ ꯉꯥ ꯐꯥꯕ ꯆꯠꯂꯒ ꯊꯔꯣꯏ ꯎꯕꯒꯤ ꯊꯔꯣꯏꯁꯨ ꯑꯃꯨꯛ ꯂꯧꯕ
ꯊꯔꯣꯏ ꯊꯔꯣꯏꯅ ꯊꯔꯣꯏꯅꯅꯥ ꯈꯨꯟꯕ ꯉꯥ ꯐꯥꯗ꯭ꯔꯒ
ꯉꯥ ꯐꯥꯕꯗꯤ ꯐꯥꯔꯒ ꯂꯩꯌꯦ ꯃꯥ ꯇꯨꯔꯦꯜꯒ ꯀꯣ ꯏꯕꯥꯅꯤ ꯃꯄꯥ ꯇꯣꯟ ꯏꯕꯥꯅꯤꯅ ꯊꯔꯣꯏ ꯈꯨꯟꯕ ꯃꯄꯥꯅ ꯇꯔꯤꯌꯥꯗ ꯉꯥ ꯐꯥꯕ
ꯎꯝ
ꯑꯩꯈꯣꯏ ꯑꯍꯨꯝꯅꯦꯕ
ꯅꯪ ꯇꯨꯝꯗꯤ ꯇꯨꯝꯅꯤꯡ ꯈꯔ ꯃꯥꯜꯂꯦꯀꯣ
ꯑꯁ ꯇꯨꯝꯅꯤꯡꯕꯗꯣ ꯁꯤꯒꯦ ꯇꯧꯔꯦ ꯍꯧꯖꯤꯛꯇꯤ
ꯇꯨꯝꯕꯥꯒꯤ ꯃꯇꯝ ꯑꯣꯏꯈ꯭ꯔꯕꯅꯤꯅ
ꯍꯣꯏ ꯅꯪꯗꯤꯅꯤꯡ ꯇꯨꯝꯅꯤꯡꯗꯕ꯭ꯔꯣ ꯅꯪ ꯅꯪꯅ ꯍꯦꯟꯅ ꯋꯥꯔꯝꯒꯅꯤ ꯊꯕꯛ ꯆꯠꯄꯒꯤ
ꯑꯁ ꯑꯩꯗꯤ ꯇꯨꯅꯤ ꯏ꯭ꯔꯦꯔꯥꯎꯖꯗꯤ
ꯑꯁ ꯑꯗꯨꯗꯤ ꯍꯦꯔꯣꯕꯨ ꯋꯥꯔꯤ ꯁꯥꯅꯤꯡꯕ ꯃꯥꯜꯂꯦ
ꯑꯁ ꯑꯗꯨ ꯍꯧꯖꯤꯛꯀꯥꯟ ꯁꯥꯗꯨꯗ ꯑꯩ
ꯁꯥꯗꯕꯗꯨꯅ ꯐꯥꯏꯗ ꯁꯔ ꯀꯩ ꯇꯧꯗꯣꯏꯅꯗ ꯂꯨꯍꯣꯡꯕ ꯃꯇꯝꯁꯨ ꯌꯧꯗꯔꯤ ꯌꯧꯗ꯭ꯔꯤ ꯏꯁꯇꯦꯕꯜꯁꯨ ꯑꯣꯏꯗ꯭ꯔꯤꯑꯕ ꯈꯔꯗꯤ ꯄꯩꯁꯥ ꯇꯥꯟꯈꯤꯉꯉꯣꯟꯗ
ꯅꯠꯇꯦ ꯊꯕꯛ ꯌꯥꯝꯃꯟꯕꯒꯤꯀꯣ ꯁꯥꯕꯁꯨ ꯁꯪꯗꯦ ꯑꯩ ꯃꯇꯝꯗꯣ
ꯍꯣꯏ ꯑꯩꯈꯣꯏꯅ ꯃꯦꯆꯣꯔꯒꯤ ꯑꯦꯠꯖꯅꯦꯕ ꯑꯗꯨꯒꯤ ꯊꯕ ꯊꯕꯛꯀꯤ ꯊꯕꯛ ꯃꯁꯥ ꯃꯁꯥꯒꯤ ꯊꯕꯛ ꯂꯣꯏ ꯂꯩꯅꯔꯤꯕ ꯋꯥꯔꯤ ꯁꯥ ꯔꯣꯃꯥꯟꯁꯀꯤ ꯃꯇꯝꯁꯦ ꯌꯥꯝ ꯌꯥꯝꯗ꯭ꯔꯦꯕ ꯃꯁꯥ ꯃꯁꯥ ꯒ꯭ꯌꯥꯟ ꯇꯥꯔꯒ ꯂꯩꯔꯗꯤ ꯑꯗꯨꯝ ꯂꯩꯔꯦ ꯅꯨꯡꯁꯤꯅꯔꯁꯨ ꯅꯨꯡꯁꯤꯅꯗ꯭ꯔꯤ ꯅꯨꯡꯁꯤꯅꯗ꯭ꯔꯗꯤ ꯅꯨꯡꯁꯤꯅꯗ꯭ꯔꯦ ꯑꯗꯨꯒꯤ ꯃꯇꯝꯝꯕ ꯑꯩꯈꯣꯏꯁꯦ
ꯅꯪꯕꯨ ꯅꯨꯡꯁꯤꯕ ꯃꯤꯁꯨ ꯌꯥꯝ ꯂꯩꯔꯝꯒꯅꯤ ꯅꯪꯅ ꯌꯥꯗꯕꯒꯤ ꯑꯣꯏꯔꯝꯅꯤ
ꯀꯗꯥ ꯍꯥꯏꯗꯤ ꯂꯩꯔꯤꯅ ꯍꯧꯖꯤꯛ ꯍꯧꯖꯤꯛ ꯊꯤꯕꯁꯤꯒ
ꯁꯪꯉꯤ ꯋꯥꯅ ꯇꯔ
ꯑꯦ ꯁꯣꯖꯤ ꯀꯅꯤ ꯁꯥꯒꯤ ꯋꯥꯁꯨꯨꯝ ꯆꯠꯈ꯭ꯔꯦ ꯁꯪ ꯊꯤꯕꯤꯗꯤ ꯌꯥꯗ꯭ꯔꯦ
ꯆꯥꯁꯦ ꯈꯣꯡꯉꯦ
ꯎꯝ ꯃꯥꯒꯤ ꯃꯥꯡꯗ ꯅꯨꯡꯉꯥꯏꯇꯕ ꯌꯔꯎꯅꯦ
ꯈꯪꯗꯦ ꯉꯁꯥꯏ ꯁꯨꯃꯥꯏꯅ ꯇꯧꯋꯣꯏ ꯃꯥꯂꯦ